ꯑꯧ ꯑꯧ ꯂꯥꯛꯄ꯭ꯔ ꯈꯣꯂꯛꯇꯦ
ꯁꯤꯁꯦ ꯀꯩꯕ ꯎꯝ ꯁꯛ ꯁꯛ ꯐꯖꯕꯤ ꯊꯥꯏꯃꯩ
ꯑꯏ ꯈꯪꯗꯦ ꯑꯩ ꯅꯪ ꯍꯥꯏꯕ ꯅꯨꯄꯤꯗꯨ ꯀꯅꯥꯅꯣ ꯑꯩ ꯈꯪꯗꯦꯀꯣ
ꯀꯩꯖꯥꯎ ꯆꯨꯝꯔꯣꯏꯔꯣꯏ ꯇꯧꯔꯒ ꯋꯥꯃꯡ ꯆꯥꯎꯕꯟ ꯄꯤꯗꯨ ꯅꯠꯇ꯭ꯔꯥ
ꯈꯪꯗꯦ ꯇꯧꯋꯦ ꯑꯗꯣ ꯋꯥꯡꯗꯤ ꯆꯥꯎꯗꯦ
ꯀ꯭ꯔꯤ ꯒꯟꯖꯥ ꯒꯤ
ꯎꯁꯣꯏ ꯆꯥꯏꯌꯦ
ꯑꯨꯝ ꯍꯥꯏꯗꯤ ꯑꯩꯈꯣꯏꯗꯤ ꯊꯨꯝ ꯆꯥꯏ ꯈꯔꯗꯤ ꯃꯍꯥꯎꯗꯤ ꯇꯦꯁ ꯇꯧꯈ꯭ꯔꯦ ꯉꯥꯏꯔꯒ ꯂꯩꯁꯤꯗ ꯑꯩꯈꯣꯏ ꯏꯃꯥꯈꯣꯏꯒ ꯐꯝꯃꯒ ꯂꯩꯑꯦ ꯋꯥꯔꯦ ꯑꯩꯁꯤꯗ ꯀꯥꯡ ꯆꯤꯛꯑꯒ
ꯑꯁ ꯃꯥꯏ ꯑꯃꯨꯛ ꯂꯥꯛꯈ꯭ꯔꯕ꯭ꯔꯣ
ꯂꯥꯛꯇ꯭ꯔꯤ ꯍꯧꯖꯤꯛꯇ ꯃꯨꯠꯄꯅꯦ ꯉꯁꯥꯏ ꯂꯥꯛꯇꯦ ꯍꯥꯏꯕꯗꯣ ꯃꯤꯅꯤꯠ ꯇꯔꯥ ꯈꯛꯇꯪ ꯑꯣꯏꯔꯝꯅꯤ ꯂꯥꯛꯄꯗ ꯑꯗꯨꯒ ꯑꯃꯨꯛ ꯃꯨꯠꯈ꯭ꯔꯦ
ꯑꯁ ꯍꯦꯟꯃꯜꯂꯦꯍꯦ ꯁꯤꯇꯤꯗ ꯂꯩꯕ ꯃꯥꯟꯗ꯭ꯔꯦ
ꯑꯗꯨꯅꯦ ꯑꯁꯦꯡꯕ ꯑ ꯆꯤꯡꯀꯥꯎꯒꯨꯝꯗ ꯂꯩꯔ ꯑꯗꯨꯒ ꯅꯨꯡꯁꯤꯠ ꯅꯣꯡꯒꯨꯝꯕ ꯆꯨꯕ ꯃꯇꯝꯗ ꯃꯩ ꯍꯦꯛ ꯃꯩ ꯃꯨꯠꯂꯗꯤ ꯊꯥ ꯑꯅꯤꯒꯨꯝꯕ ꯃꯨꯠꯄꯤ ꯏꯁꯇꯥꯏꯜ
ꯑ ꯍꯣꯏ ꯑꯗꯨꯅꯤ ꯀꯔꯤꯔꯥꯈꯣꯏ ꯑꯈꯣꯏ ꯁꯥꯏꯗꯗꯤ ꯏꯂꯦꯇ꯭ꯔꯤꯛꯇꯤꯞ ꯕꯦꯔꯥ ꯀꯔꯤꯁꯨ ꯂꯩꯇꯦ ꯅꯣꯡ ꯀꯔꯤꯔꯥ ꯎꯝ ꯅꯨꯡꯁꯤꯠ ꯂꯥꯛꯑꯒ ꯀꯔꯦ ꯊꯟꯗꯔꯤꯡ ꯅꯨꯡꯗꯥꯡ ꯅꯨꯡꯗꯥꯡ ꯇꯧꯔꯁꯨ ꯃꯨꯠꯇꯦ ꯑꯈꯣꯏ ꯁ꯭꯭ꯥꯋꯥꯏꯗꯤ
ꯑꯣ ꯅꯣꯏ ꯍꯧꯖꯤꯛ ꯅꯪꯅ ꯑꯗꯨꯗ ꯂꯩꯕ ꯔꯦꯟꯗꯣ
ꯎꯝ
ꯑꯗꯨꯗ ꯑꯈꯣꯏ ꯑꯈꯣꯏ ꯀꯀꯥ ꯂꯩ ꯍꯦꯛ ꯏꯄꯥꯒ ꯍꯦꯛ ꯄꯣꯛꯃꯤꯟꯅꯕ ꯅꯣꯏ ꯂꯩꯀꯥꯏꯗ ꯍꯦꯛꯇ ꯃꯥꯏꯛ ꯂꯥꯎꯕꯗꯨ ꯈꯪꯕ꯭ꯔꯥ
ꯑꯦ ꯁꯤ ꯀ꯭ꯔꯤꯔꯥ ꯎꯝ ꯄꯩꯄꯥꯎ ꯈꯣꯏꯗꯨꯔꯥ
ꯍꯣꯏ ꯑꯗꯨꯗꯣ ꯍꯣꯏ ꯏꯄꯥ ꯇꯣꯅꯦ ꯑꯗꯨꯗ
ꯃꯥꯏꯁꯦ ꯐꯖꯅꯗꯤ ꯂꯥꯎꯕꯅꯤ ꯀꯣ ꯃꯣꯏ ꯈꯨꯨꯟꯁꯤ ꯃꯣꯏꯅ
ꯍꯣꯏ ꯏꯄꯥꯇꯣꯟꯅꯤ ꯍꯥꯏꯕꯗꯣ ꯑꯗꯨꯝ ꯍꯥꯏꯕꯤ ꯍꯥꯏꯕꯅꯤꯗ ꯑꯗꯨ ꯑꯗꯨꯃꯥꯏꯅ ꯇꯧꯋꯦ ꯍꯥꯏꯔꯗꯤ
ꯃꯣꯏꯅ ꯑꯃꯨꯛ ꯂꯥꯎꯒꯅꯤ ꯑꯗꯨꯒ ꯑꯥ ꯁꯤ ꯇꯔꯨꯡ ꯁ꯭ꯋꯥꯏꯗꯒꯤ ꯑꯃꯨꯛ ꯃꯥꯏꯛꯇꯣ ꯀ꯭ꯔꯤꯔꯥ ꯑꯁꯤ ꯁ꯭ꯋꯥꯏꯗ ꯑꯩ ꯍꯥꯏꯕ ꯍꯩꯇꯦ ꯎꯝ ꯃꯣꯏꯁꯨ ꯑꯗꯨꯝ ꯃꯥꯏꯁꯨ ꯂꯥꯎꯋꯦ ꯁꯤ ꯁꯤ ꯑꯩꯒꯤ ꯂꯩꯐꯝꯗꯨꯁꯨꯨꯝꯐꯥꯎ ꯂꯥꯎꯕꯅꯦ ꯐꯖꯅ ꯂꯥꯎꯕꯅꯦ ꯀꯝꯄꯤꯇꯤꯁꯟ ꯍꯟꯗꯛ ꯑꯩꯈꯣꯏ ꯁꯤꯗ ꯂꯩꯕꯁꯤꯡꯅ ꯃꯣꯏꯒꯤ ꯁꯇꯦꯇꯁ ꯊꯒꯠꯅꯕꯅꯦ ꯃꯥꯏ ꯂꯥꯎꯑꯣꯕꯗꯤ ꯇꯔꯨꯡꯒ ꯅꯤꯀꯥꯂꯣꯝꯒꯗ ꯑꯗꯨꯝ ꯇꯧꯔꯛ ꯅꯠꯇꯔꯒ ꯅꯤꯀꯥ ꯂꯣꯡꯅ ꯉꯝꯈ꯭ꯔꯦ ꯍꯥꯏꯅ
ꯁꯤ ꯀꯩꯅꯣꯗ ꯑꯩꯈꯣꯏꯒꯤ ꯑꯃꯗ ꯌꯥꯎꯕꯁꯤꯀꯣ ꯅꯪ ꯀꯥꯅꯥꯒꯤ ꯊ꯭ꯔꯨꯗ ꯌꯥꯎꯕ꯭ꯔꯥ
ꯗꯤꯅꯦꯁꯇꯥ ꯑꯅꯤꯅꯦ ꯑ ꯑꯩꯈꯣꯏ ꯁꯤ ꯕ꯭ꯔꯗꯔ ꯗꯦꯅꯤꯁꯅꯀꯣ ꯑꯩꯒꯤ ꯃꯔꯨꯞ ꯅꯨꯄꯤ ꯅꯨꯄꯥ ꯑꯃꯅ ꯍꯥꯏꯕ ꯃꯥꯜꯂꯦ ꯑꯗꯨꯒ ꯑꯩꯒꯤ ꯃꯔꯨꯞ ꯅꯨꯄꯥ ꯅꯨꯄꯥ ꯑꯃꯅ ꯑꯩꯉꯣꯟꯗ ꯑꯃꯨꯛ ꯍꯥꯏꯕ
ꯅꯪ ꯑꯗꯨꯗꯣ ꯈꯪꯕ꯭ꯔꯥ ꯅꯪ ꯍꯧꯖꯤꯛꯀꯤ ꯅꯨꯄꯥꯗꯣ ꯃꯁꯛꯇꯤ ꯈꯪꯕ꯭ꯔꯥ ꯅꯪ
ꯕ꯭ꯔꯗꯔ ꯗꯤꯅꯦꯁ ꯇꯨꯔꯥ ꯈꯪꯗꯦ ꯑꯩꯈꯣꯏꯒꯤ ꯁꯤꯅꯤꯌꯔꯅꯤ ꯍꯥꯏꯌꯦ ꯈꯪꯗꯦ ꯑꯩ
ꯒꯖꯟꯗꯣ ꯍꯥꯏꯒꯅꯣ ꯍꯥꯏꯔꯒ ꯅꯪꯗꯤ ꯖꯟꯁꯨ ꯑꯗꯨꯝ ꯍꯥꯏꯔꯦ ꯀꯩꯒꯤꯅꯣꯀꯣ
ꯑꯩꯈꯣꯏꯅ ꯑꯗꯨꯃꯥꯏꯅ ꯍꯥꯏꯕꯁꯤꯀꯣ ꯃꯣꯏꯅ ꯃꯨꯛ ꯀꯩꯅꯣ ꯇꯧꯕꯅꯤꯅ ꯃꯣꯏꯅꯗꯤ ꯑꯃꯨꯛ ꯇꯥꯕꯅꯦꯕꯀꯣ ꯑꯗꯨꯗ ꯃꯣꯏ ꯂꯩꯅꯦ ꯍꯥꯏꯕꯗꯤ ꯑꯩꯅ